ꯍꯜꯂꯣ ꯅꯣꯏꯒꯤ ꯗꯗꯥꯅ ꯁꯁꯥꯅ ꯑꯃ ꯀꯩꯅꯣ ꯇꯧꯕꯅꯣ ꯎꯝ ꯗꯨꯀꯥꯟ ꯐꯝꯕ ꯊꯣ
ꯗꯥ ꯅꯅꯤ ꯗꯗꯥ
ꯑꯗꯨ ꯆꯥꯛꯈꯕ ꯂꯩꯔꯤꯃꯣ
ꯆꯠꯂꯝꯃꯅꯤ ꯆꯥꯊꯈ꯭ꯔꯕꯅꯤ ꯆꯥꯊꯔ ꯑꯣꯏꯔꯔ ꯆꯠ ꯆꯥꯅꯤꯡꯕꯔꯔ ꯆꯞ ꯆꯥꯔ ꯍꯥꯏꯔꯛꯀꯅꯤ ꯀꯩꯗꯧꯔ ꯀꯦꯔꯥ
ꯑꯩꯊꯣ ꯑ꯭ꯔꯣ
ꯇꯥꯏꯌꯦ ꯇꯥꯏꯌꯦ ꯇꯥꯏꯌꯦ ꯍꯥꯏꯔꯛꯑꯣꯑꯣ ꯍꯜꯂꯣ
ꯖꯦꯔꯣꯛ ꯃꯁꯥ ꯃꯁꯥ ꯈꯔ ꯇꯧꯗꯨꯅ ꯂꯩꯌꯦ ꯖꯦꯔꯣꯛꯁ ꯀꯨꯝꯕ ꯀꯩ ꯂꯧꯕ ꯀꯩꯒꯨꯝꯕ ꯑ ꯇꯧꯋꯦ ꯇꯧꯅꯦꯕ
ꯍꯥꯏꯔꯛꯑꯣ ꯇꯥꯏꯌꯦ ꯑꯗꯨ ꯀꯩꯗꯧꯔꯒꯦ ꯑꯗꯨ ꯇꯧꯒ꯭ꯔꯦ ꯍꯥꯏꯔꯣ
ꯍꯜꯂꯣ ꯍꯜꯂꯣ ꯑꯔ ꯖꯩꯅꯣ ꯇꯧꯕꯒꯦ
ꯑꯧ ꯌꯥꯅꯤ ꯌꯥꯅꯤ ꯌꯥꯅꯤ ꯍꯣꯏ ꯇꯥꯏꯅꯤꯥꯏ ꯁꯔꯥꯕ ꯂꯣꯥꯡꯕ
ꯇꯥꯔꯦ ꯇꯥꯔꯦ ꯑꯗꯣ ꯅꯪꯅ ꯆꯠꯃꯤꯟꯅꯁꯤꯕ ꯑꯩ ꯄꯣꯠ ꯆꯩꯩꯗꯣ ꯈꯤꯇꯪ ꯌꯥꯝꯃꯦꯕ ꯅꯠꯇ꯭ꯔꯒꯅ ꯑꯩꯗꯣꯝ ꯆꯜꯂ ꯇꯧꯔꯔꯥ
ꯆꯠꯃꯤꯟꯅꯕ ꯌꯥꯏꯌꯦ ꯑꯗꯨ ꯅꯪ ꯈꯈꯣꯏꯗꯥꯗꯣ ꯐꯖꯅ ꯀꯧꯅꯗꯕ꯭ꯔꯥ
ꯐꯥꯎꯂꯗꯤ
ꯁꯉꯏꯒ ꯆꯔꯖꯥꯏ
ꯑ ꯄꯣꯠꯇꯣ ꯌꯥꯝꯃꯦ ꯑꯗꯒꯤ ꯀꯔꯤ ꯍꯥꯏꯅꯤ ꯁꯦꯝ ꯁꯥꯅꯕꯕꯨ ꯈꯜꯁꯨ ꯌꯥꯎꯋꯦꯕ ꯅꯪꯒꯤꯁꯨ ꯍꯥꯟꯅ ꯇꯧꯈꯤꯕꯗꯣ ꯑꯗꯨꯒ ꯃꯥꯟꯅꯕꯅꯤ ꯅꯪꯅꯁꯨ ꯍꯦꯟꯅ ꯈꯪꯉꯝꯅꯤ ꯅꯪ ꯇꯧ꯭ꯔꯔꯕꯅꯤꯅꯅ ꯑꯩꯅ ꯂꯣꯟꯜꯗ ꯍꯥꯏꯔꯛꯏꯅꯦ
ꯌꯥꯏꯦ ꯌꯥꯏꯔꯦ ꯆꯠꯂꯤꯁꯦ ꯆꯠꯂꯤꯁꯦ
ꯑꯣ ꯑ ꯀꯔꯝ ꯀꯥꯟꯗ ꯇꯧꯖꯛꯏꯅꯣ ꯅꯪ ꯄꯨꯡ ꯀꯌꯥ ꯋꯥꯔꯤ ꯁꯪꯃꯤꯅꯣ
ꯑꯩ ꯍꯧꯖꯤꯛꯇꯤ ꯁꯥꯡꯉꯦ ꯍꯧꯖꯤꯛꯇꯤ ꯆꯥꯛ ꯊꯣꯡꯉꯤꯑꯦꯕꯀꯣ ꯍꯣꯔꯦꯟ ꯅꯨꯡꯊꯤꯟꯗꯒꯤ ꯆꯥꯛ ꯄꯨꯊꯣꯛꯑꯗꯤ ꯑꯗꯨꯝ ꯁꯪꯉꯅꯤꯌꯦ ꯍꯧꯖꯤꯛꯇꯤ ꯑꯩ ꯆꯥꯡ ꯊꯣꯡꯔꯤꯕ
ꯎꯝ
ꯆꯥꯛꯄꯣ ꯇꯣꯛꯑꯗꯤ ꯑꯗꯨꯝ ꯁꯪꯗꯤ ꯁꯪꯉꯅꯤ ꯍꯥꯏꯕ
ꯑꯗꯨ ꯄꯣꯊꯥꯔꯣꯕꯀꯣ ꯄꯨꯡ ꯑꯅꯤ ꯑꯗꯨꯋꯥꯏ ꯁꯠꯂꯁꯦ ꯄ ꯃꯈꯥꯏ ꯍ ꯃꯔ ꯆꯂꯁꯨ ꯌꯥꯏꯗ ꯌꯥꯕꯔꯦ
ꯍꯣꯏꯁꯨ ꯆꯥꯇꯣꯛ ꯑꯩꯈꯣꯏꯁꯨ ꯆꯥꯇꯣꯛꯄ ꯇꯥꯏꯃꯤꯡꯗꯗꯤ ꯃꯥ ꯑꯃꯨꯛ ꯌꯨꯝꯗ ꯍꯜꯂꯛꯑꯝꯗꯅꯀꯣ ꯆꯥꯛꯆꯥꯥꯕ
ꯑ
ꯑꯗꯨꯒ ꯑꯃꯨꯛ ꯆꯠꯇꯣꯏꯅ ꯑꯗꯨ ꯅꯪ ꯍꯣꯏ ꯅꯪꯅ ꯍꯥꯏ ꯇꯥꯏꯃꯤꯡꯗꯨꯅ ꯐꯔꯅꯤ
ꯅꯪ ꯆꯦ ꯆꯦꯔꯣꯛꯁ ꯀꯌꯥꯃꯨꯛ ꯇꯧꯒꯦ ꯍꯥꯏꯅꯣ ꯑꯇꯩ ꯀꯩꯀꯩꯗꯎ ꯀꯣ
ꯌꯥꯝꯃꯦ ꯉꯥꯏꯍꯥꯛꯒꯤꯗꯣ ꯗꯣꯀꯨꯃꯦꯟ ꯅꯪꯒꯤ ꯇꯧꯈꯤꯕꯗꯣ ꯑꯗꯨꯃ ꯂꯩꯔꯦ ꯑꯗꯒꯤ ꯇꯣꯉꯥꯟꯕ ꯑꯩꯒꯤ ꯁꯝ ꯃꯈꯜꯒꯤ ꯁꯥꯏꯠꯀꯤ ꯈꯔ ꯇꯧꯗ ꯋꯥꯠꯂꯤꯕꯀꯣ ꯑꯗꯒꯤꯗꯒꯤ ꯂꯦꯃꯤꯅꯦꯁꯟ ꯇꯧꯕ ꯎꯝ ꯌꯥꯃꯦ ꯄꯣꯇꯣꯁꯤꯦ ꯑꯣꯇꯔ ꯏꯁꯇꯦꯠꯁꯤꯅ ꯌꯥꯝ ꯌꯥꯕꯅꯤꯅ ꯅꯣꯃꯤꯅꯦꯁꯟꯗꯤ ꯁꯤ ꯃꯉꯥ ꯇꯔꯨꯛꯃꯨꯛ ꯈꯠꯇꯅꯦꯕ ꯃꯥ ꯂꯩ
ꯈꯪ ꯇꯧꯕꯅꯗꯤ ꯌꯥꯝ ꯐꯕꯅꯦ ꯁ꯭ꯀꯨꯜꯒꯨꯝꯕꯅ ꯇꯧꯕꯅꯗꯤ ꯐꯕ ꯁ꯭ꯀꯨꯜꯕ ꯃꯤ ꯁꯤꯒꯨꯝꯕꯁꯤꯗ ꯀꯣꯂꯦꯖꯁꯤꯗ ꯃꯤꯁꯤꯡꯗꯁꯤꯗ ꯐꯔ ꯑꯗꯨꯝ ꯇꯥꯕ ꯀꯣ ꯄꯩꯁꯥꯗꯤ ꯃꯣꯏꯅ ꯑꯃꯨꯛ ꯐꯕ ꯑꯩꯈꯣꯏꯖꯥ ꯑꯣꯏꯔꯁꯨ ꯌꯥꯝ ꯇꯥꯡꯕ ꯅꯠꯇ꯭ꯔꯁꯨ ꯃꯌꯥꯝ ꯍꯧꯖꯤꯛꯀ ꯌꯧꯅꯔꯤꯅꯤꯁꯤꯗ ꯂꯧꯔꯛꯀꯅꯦꯕ ꯑꯗꯣ ꯀꯣꯂꯦꯖꯇ ꯇꯧꯔꯒꯗꯤ ꯀꯣꯂꯦꯖꯀꯤ ꯄꯩꯁꯥꯗ ꯌꯥꯝꯛ ꯄꯤꯛꯏꯗꯅꯀꯣ ꯁꯥꯔꯇ꯭ꯔꯒꯤ ꯗꯤꯁꯀꯥꯎꯟ ꯏꯗꯤꯕꯅꯤꯅ
ꯊꯂꯁ ꯅ ꯑꯩꯅꯁꯨ ꯑ ꯁꯣꯝꯅ ꯄꯥꯜꯂꯦ ꯊꯃꯩ ꯍꯩꯗꯤ ꯄꯥꯜꯂꯦ ꯑꯅ ꯑꯅꯄꯗ ꯍꯥꯏꯗꯤ ꯃꯁꯤꯡ ꯊꯤꯕ ꯌꯥꯕꯗ ꯂꯣꯏ ꯗꯔꯥꯏ ꯂꯩꯔꯦ ꯑꯗꯒꯤ ꯑꯇꯩꯗꯤ ꯌꯥꯝ ꯀꯥꯔꯕ ꯂꯩꯇꯦ ꯍ ꯆꯕ ꯃꯥꯜꯂꯦ ꯑꯇꯩꯗꯤ
ꯑꯐꯇꯥꯋꯥꯔ ꯑꯗꯨꯝ ꯍꯩꯕꯅꯦ ꯃꯥ ꯍꯥꯟꯅ ꯈꯥꯡꯉꯁꯨꯅꯦ ꯗꯨꯀꯥꯟ ꯑꯇꯣꯞꯄꯗꯁꯨ ꯌꯥꯝ ꯌꯥꯎꯔꯝꯃꯦꯕ ꯁꯤ ꯃꯥꯒꯤ ꯍꯥꯡꯖꯔꯦ ꯊꯥꯏꯅ ꯃꯤꯒꯤꯗ ꯌꯥꯎꯔꯝꯃꯦ ꯑꯗꯨꯅꯅꯦ ꯍꯥꯏꯕꯥ ꯑꯦꯛꯁꯄꯔꯤꯌꯦꯟꯁ ꯑꯗꯨꯝ ꯂꯩꯔꯕꯗꯨꯁꯨ ꯃꯁꯤꯁꯨ ꯍꯩꯇꯕ ꯌꯥꯗꯦ ꯍꯧꯖꯤꯛꯇꯤ ꯍꯦꯜ ꯀꯥꯔꯠ ꯁꯥ ꯑꯐꯕꯕꯨ ꯍꯥꯏꯕꯣ ꯄꯥꯟꯕꯕꯨ ꯍꯥꯏꯕꯣ ꯑꯗꯥꯕꯨ ꯁꯦꯝꯗꯣꯛ ꯁꯦꯝꯖꯤꯟꯕꯨ ꯇꯧꯕꯣ ꯑꯗꯩ ꯑꯗꯨ ꯔꯦꯖꯤꯁꯇꯔ ꯇꯧꯕ ꯑꯩꯗꯤ ꯑꯦꯛꯆꯦꯟꯖ ꯁꯥꯔꯇꯤꯐꯤꯀꯦꯠ ꯀꯥꯏꯅ ꯂꯩꯇ꯭ꯔ ꯃꯅꯤ ꯏꯁ꯭ꯀꯣꯔꯜꯒꯤ ꯊꯕꯛ ꯑ ꯀꯩ ꯀꯩ ꯀꯧ ꯀꯥꯟꯗ ꯑꯗꯨꯝ ꯊꯥꯖꯤꯟꯕꯒꯤꯦ ꯑꯗꯨ ꯍꯥꯟ ꯇꯟꯊꯣꯛꯇꯕ ꯌꯥꯏꯗꯦꯗꯅ ꯑꯗꯨꯒꯨꯝꯕ ꯈꯣꯠꯄ ꯂꯣꯏ ꯌꯥꯔꯕꯅꯦ ꯑꯩꯈꯣꯏ ꯗꯥꯗ ꯇꯥꯛꯁꯟꯗꯕꯗ ꯊꯕꯛ ꯑꯃ ꯇꯧꯕ ꯗꯔꯀꯥꯔ ꯂꯩ ꯍꯥꯏꯕ ꯋꯥꯈꯜꯗꯨ ꯑꯃ ꯂꯩꯈꯤꯕꯒꯤ ꯊꯑꯣꯏꯅ ꯄꯥꯏꯗꯕ ꯑꯃꯅꯦ ꯂꯩꯅꯦ
ꯎꯝ
ꯑꯗꯨꯃꯥꯏꯅ ꯌꯥꯝ ꯇꯧꯖꯩꯌꯦ ꯍꯣꯏ ꯄꯥꯟꯒꯨꯝꯕꯁꯦ ꯕꯨꯗꯤ ꯆꯪꯗꯕ ꯌꯥꯗꯕꯩ ꯀꯝꯄꯜꯁꯔꯤ ꯄꯥꯏꯌꯦꯀꯣ ꯏ ꯌꯥꯝ ꯃꯑꯣꯡꯗꯗ ꯀꯥꯎꯔꯒ ꯑꯗꯨꯝꯁꯨ
ꯐ
ꯈꯝꯗꯦꯔꯥ ꯂꯨꯝꯗ ꯂꯩꯕꯗꯤ ꯂꯥꯏꯊꯣꯛꯄꯤꯔꯣ ꯃꯥꯗꯤ ꯑꯩꯈꯣꯏꯒꯤ ꯑꯣꯏꯅ ꯂꯩꯔꯝꯃꯦꯀꯣ ꯀꯥꯏꯅ ꯈꯟꯅꯣ ꯂꯩꯇ꯭ꯔꯦꯅꯦ
ꯑꯗꯨ ꯑꯁꯣꯏꯗꯤ ꯍꯩ ꯀꯩ ꯍꯣꯠꯅꯔꯤꯒꯦ ꯀꯃꯥꯏꯅ ꯇꯧꯔꯤꯒꯦ ꯑꯩ ꯋꯥꯔꯤ ꯁꯥꯟꯅꯕꯗꯣ ꯀꯨꯏꯔꯦ ꯎꯅꯗꯕꯁꯨ ꯀꯨꯏꯔꯦ ꯑꯗꯒꯤ ꯆꯥꯛ ꯌꯦꯟꯁꯥꯡꯅ ꯀꯩ ꯀꯩ ꯆꯥꯔꯤ ꯍꯥꯎꯔꯤ
ꯀꯣꯏꯁꯟꯁꯦ ꯑꯃꯨꯛꯇꯗ ꯂꯣꯏ ꯁꯝꯇꯠꯂꯒ ꯍꯪꯖꯜꯂꯛꯑ ꯇꯧꯔꯤꯁꯤꯀꯣ
ꯑꯩꯁꯦ ꯑꯗꯨꯝ ꯅꯨꯡꯉꯥꯏꯔꯤꯌꯦ ꯑꯩ ꯑꯌꯨꯛ ꯀꯩꯅꯣ ꯍꯣꯏ ꯍꯧꯖꯤꯛ ꯆꯥꯛ ꯊꯣꯡꯉꯝꯕꯅꯦ ꯑꯩ ꯍꯟꯗꯛꯀꯤ ꯄꯨꯖꯥꯒꯤ ꯂꯣꯏꯔꯤꯅꯤꯅꯦ ꯅꯪꯒꯃꯥꯟꯅꯕꯤꯁꯦ ꯑꯗꯣ ꯍꯧꯖꯤꯛꯀꯥꯟꯁꯦ ꯑꯩ ꯀꯩꯅꯣ ꯇꯧꯔꯤ ꯉꯥꯅꯨ ꯈꯔ ꯂꯣꯏꯕꯒꯦ ꯉꯥꯅꯨ ꯀꯨꯟꯃꯨꯛ ꯂꯣꯏꯌꯦꯕꯀꯣ
ꯑꯗꯨ ꯂꯣꯏꯕꯗꯗꯤ ꯊꯕꯛꯀ ꯊꯪꯗꯦ ꯃꯆꯤꯟꯖꯥꯛ ꯅꯣꯡꯃꯗ ꯌꯥꯝ ꯆꯥꯏꯔ ꯃꯣꯏꯗꯣ ꯒꯤ ꯁꯪꯉꯨꯔꯕꯗꯥ ꯁꯪꯉꯨꯕꯗ ꯑꯗꯨꯗ ꯍꯣꯟꯅꯕꯗꯥ ꯑꯗꯞ ꯍꯧꯖꯤꯛ ꯇꯧꯗꯦ ꯍꯣꯏ ꯑꯩꯒꯤ ꯃꯈꯥ ꯇꯝꯊꯒꯦꯅ ꯑꯩ ꯀꯩꯅꯣꯝꯗꯤ ꯇꯧꯔꯤꯑꯀꯣ
ꯊꯥꯖꯤꯟꯕ ꯐꯣꯝ ꯑꯃ ꯃꯈꯥ ꯑꯇꯣꯞꯄ ꯃꯥꯁꯇꯔꯁꯨ ꯒ꯭ꯔꯦꯖꯨꯋꯦꯁꯟꯁꯨ ꯂꯣꯏꯔꯛꯀꯗꯣꯏꯦꯗꯅ
ꯁꯤ ꯂꯣꯏꯕꯒ ꯑꯩꯁꯦ ꯀꯣꯂꯣ ꯊꯥꯕꯁꯤꯅꯦꯅ ꯀꯟꯅ ꯇꯧꯅꯕꯒꯤꯒꯤ ꯀꯥꯟꯕꯣꯅ ꯏꯗꯤ ꯂꯩ ꯑꯣꯏꯕꯕ ꯆꯥꯅꯕ ꯈꯣꯠꯄ ꯇꯧꯔꯤꯌꯦ
ꯍꯣꯏ ꯍꯣꯢ ꯇꯧꯁꯤꯜꯂꯣ ꯇꯣꯏꯁꯤꯜꯂꯣ ꯍꯥꯏꯕꯗꯤ ꯑ ꯉꯜꯂꯤꯉꯩꯗꯀꯣ ꯃꯇꯝ ꯃꯥꯡꯍꯟꯗꯕꯤꯗ ꯇꯧꯔꯁꯦ ꯍꯌꯦꯡ ꯅꯨꯡꯉꯥꯏꯗꯣꯏꯅꯦ ꯑꯗꯨ ꯃꯥꯜꯂ ꯉꯅꯨ ꯂꯣꯏꯕꯁꯦ ꯌꯥꯝ ꯃꯣꯠꯄꯅꯤꯅꯦ ꯗꯤꯃꯥꯟꯁꯨ ꯌꯥꯝ ꯂꯩꯌꯦꯕ ꯃꯤꯒꯤ ꯃꯣꯟꯟꯅ ꯃꯥꯡꯅꯁꯤꯕꯗꯤ ꯂꯩꯇꯦ ꯊꯗꯕꯨ ꯃꯣꯠ ꯃꯁꯨꯂ
ꯃꯐꯝꯗ ꯁꯦꯡꯕꯗ ꯃꯣꯏꯗꯤ ꯏꯁꯤꯡꯗꯣ
ꯎꯝ
ꯊꯛꯄ ꯃꯇꯝꯗ ꯆꯨꯞ ꯆꯨꯞ ꯆꯨꯞ ꯆꯨꯞꯄ ꯑꯃꯨꯛꯇ ꯂꯤꯄꯦꯕ ꯈꯪꯕ ꯑꯗꯨꯔ ꯁꯦꯡꯕꯗꯅꯦ ꯑꯩꯁ ꯑꯁꯦꯡꯕꯩꯗꯨꯗꯤ ꯊꯣꯔꯛꯁꯦ ꯌꯥꯝ ꯆꯤꯜꯍꯧꯔꯦ ꯌꯥꯝꯅ ꯆꯤꯟꯅꯔ ꯐ ꯉꯍꯥꯛ ꯂꯩꯔꯒꯥ ꯃꯣꯏꯗꯤ ꯃꯆꯤꯟꯖꯥꯛꯁꯤꯁꯨ ꯃꯣꯏꯗꯤ ꯕꯣꯔꯥ ꯕꯣꯔꯥ ꯆꯥꯏꯌꯦꯕ
ꯃꯣꯏꯁꯦ ꯈ꯭ꯋꯥꯏ ꯐꯕꯗꯤꯀꯣ ꯄꯥꯠꯀꯨꯝꯕ ꯂꯩꯖꯔꯒ ꯄꯥꯠꯇ ꯊꯥꯗꯣꯛꯑꯒ ꯃꯣꯏꯒꯤ ꯃꯐꯝ ꯈ ꯄꯤꯕꯤꯔꯦꯅ ꯍꯥꯄꯥ ꯈꯥꯏꯖꯤꯜꯂꯒ ꯂꯣꯏꯔ ꯑꯗꯣ ꯃꯣꯏꯁꯦ ꯄꯥꯠꯇ ꯂꯣꯏꯔꯛꯄꯁꯦꯀꯣ ꯃꯣꯏ ꯁꯥꯊꯤꯕ ꯑꯃꯅ ꯀꯅꯣ ꯍꯥꯏꯀꯥꯟꯗ ꯃꯁꯥꯁꯦ ꯀꯪ ꯈꯠꯂꯥꯛ ꯑꯥꯅꯤꯕꯥ ꯃꯁꯥꯁꯦ ꯀꯜꯂꯤꯉꯛꯑꯅꯦꯕ ꯑꯩꯏ ꯁꯔꯨ ꯈꯟꯈꯠꯂꯛꯑꯅꯦꯕ ꯑꯗꯨꯒ ꯄꯥꯏꯕ ꯉꯝꯃꯛꯑꯅꯤ ꯃꯣꯏꯅꯇꯣꯞ ꯑꯇꯣꯞꯄ ꯃꯐꯝꯗ ꯐꯅ ꯁꯥꯡꯅ ꯁꯥꯡꯅ ꯄꯥꯏ ꯍꯥꯏꯗꯤ ꯂꯝ ꯑꯃ ꯂꯩꯅ ꯂꯝ ꯑꯃ ꯑꯗꯨꯝ ꯄꯥꯏꯕ ꯉꯝꯃꯦꯕ ꯄꯥꯠꯇ ꯂꯩꯕꯥ ꯉꯥꯅꯨꯁꯦ ꯉꯥ ꯆꯥꯔꯝꯅꯤꯅ ꯃꯁꯥ ꯃꯥꯎꯁꯦ ꯐꯔꯦ ꯃꯌꯥꯝꯅꯥ ꯑꯗꯨꯅ ꯀꯩ ꯍꯥꯏꯅꯤ ꯍꯜꯂꯣ
ꯈꯪꯗꯦꯗ ꯑꯗꯨꯒꯗꯤ ꯑꯩ ꯑꯗꯨꯒꯗꯤ ꯈꯪꯗꯦ ꯑꯩꯈꯣꯏꯒꯁꯨꯗꯤ ꯐꯥꯖꯤꯜꯂꯒ ꯊꯝꯃꯦ ꯑꯗꯨ ꯐꯥꯖꯤꯜꯂꯤ ꯑꯗꯨꯝ ꯅꯨꯡꯗꯥꯡꯒꯨꯝꯕꯗꯅꯦ ꯍꯥꯏꯅ ꯃꯃꯥꯡꯗꯁꯨ ꯇꯧꯋꯦꯕꯀꯣ ꯐꯖꯅ ꯐꯥꯖꯔꯛꯇꯕ ꯑꯩꯁꯦ ꯍꯨꯏꯅ ꯆꯥꯛꯊꯣꯛꯑ ꯍꯨꯏꯅ ꯀꯔꯤꯣ ꯈꯪꯗꯣꯏꯔ ꯂꯩꯔꯝꯗꯦꯕꯩꯗꯣꯥꯟꯜꯂꯀꯥꯟꯗ ꯑꯗꯣ ꯍꯟꯗꯛꯇꯤꯅ ꯁꯤꯡꯉꯦ ꯐꯥꯖꯤꯜꯂꯦ ꯂꯣꯏꯅ ꯇꯣꯉꯥꯟꯅꯒ ꯊꯝꯖꯗ꯭ꯔꯕꯅꯤ ꯀꯤꯗꯅ
ꯑꯗꯨꯒ ꯌꯥꯝ ꯚꯦꯔꯥ ꯍꯥꯕ ꯑꯃꯅ ꯀꯔꯤꯒꯤꯅꯣ ꯍꯥꯏ ꯀꯥꯟꯗ ꯎꯝ ꯉꯥꯅꯨ ꯂꯩꯕ ꯃꯐꯝꯁꯦ ꯂꯤꯟ ꯂꯤꯟ ꯌꯥꯝ ꯏꯪꯒꯟꯕꯅꯦꯕꯀꯣ ꯅꯡ ꯆꯦꯛꯁꯜꯂꯣ ꯑꯗꯨꯃꯥ ꯂꯤ ꯂꯤꯟꯁꯦ ꯃꯅꯨꯡꯗꯒ ꯀꯣꯟꯂꯗꯤ ꯑꯃꯨꯛ ꯍꯦꯟꯅ ꯏꯜꯂꯅꯤ ꯅꯍꯥꯟ ꯑꯩ ꯏꯃꯥꯟꯅꯕ ꯑꯃ ꯂꯩꯌꯦ ꯃꯣꯏꯅ ꯋꯥꯔꯤ ꯂꯤꯔꯥ ꯀꯥꯟꯗ ꯑ ꯂꯤꯟꯖꯦ ꯀꯩ ꯍꯥꯏꯅꯤ ꯎꯝ ꯃꯍꯤ ꯃꯣꯏ ꯃꯍꯨꯗꯣ ꯑꯗꯨꯅ ꯀꯥꯝꯊꯣꯔꯛꯑꯦ ꯍꯥꯏꯌꯦꯕꯀꯣ ꯍꯥꯏꯗꯤ ꯁꯥꯎꯃꯟꯕꯩ ꯍꯥꯏꯇꯥꯔꯦ ꯀꯩꯅꯣ ꯑꯝ ꯂꯩꯔꯝꯕ ꯉꯥꯅꯨ ꯃꯇꯨꯝꯁꯦ ꯍꯦꯛꯇ ꯎꯝ ꯑꯍꯨꯝ ꯃꯔꯤ ꯎꯨꯝ ꯂꯩꯔꯝꯃꯥꯕꯥ ꯂꯤꯟ ꯑꯃꯁꯤꯅ ꯃꯥ ꯃꯁꯥꯗ ꯂꯦꯡꯉꯝꯗꯕꯒꯤꯅꯦ ꯇꯧ ꯂꯩꯔꯝꯃꯦ ꯑꯗꯨꯀꯥꯟꯗꯨꯗ ꯅꯥꯎꯔꯤ ꯇꯧꯔꯒ ꯃꯀꯣꯛꯇꯨꯗ ꯀꯞꯄꯦꯌꯦ ꯑꯗꯨꯃꯥꯏꯅ ꯇꯧꯔꯒ ꯎꯝ ꯅꯤꯟꯗꯣ ꯑꯗꯨꯝ ꯂꯣꯏ ꯁꯟꯈ꯭ꯔꯦ ꯍꯥꯏꯗꯤ ꯅꯨꯡꯉꯥꯏꯇꯦꯅꯀꯣ ꯃꯤꯅ ꯊꯥꯟꯅ ꯊꯧꯖꯔꯤꯕ ꯃꯔꯨꯝꯗꯨꯕꯨ ꯃꯣꯏꯅ ꯆꯊ ꯃꯣꯏꯅꯥꯕꯨꯗꯤ ꯎꯝ ꯃꯆꯤꯟꯖꯥꯛꯅꯤꯅ ꯆꯥꯖꯩꯅꯤ ꯑꯗꯨ ꯑꯣꯏꯇꯥꯥꯔꯁꯨ ꯑꯩꯈꯣꯏꯗꯗꯤ ꯃꯥꯡꯉꯦꯅ ꯑꯗꯨꯅ ꯁꯨꯝꯕꯗꯤ ꯆꯦꯛꯁꯤꯟꯕ ꯌꯥꯗꯦꯕ ꯑꯗ ꯅꯥꯅꯨ ꯂꯣꯏꯕꯁꯦ ꯍꯪꯒꯣꯏꯔꯕꯅꯦ ꯂꯤꯟ ꯀꯥꯡ ꯀꯟꯕꯅꯤꯅꯥ ꯑꯗꯨꯗꯒꯤ ꯑꯗꯨꯅ ꯆꯦꯛꯁꯤꯟꯗꯕ ꯌꯥꯗꯦꯕ ꯑꯗꯩ ꯁꯣꯏꯁꯨ ꯁꯣꯏꯍꯟꯅꯤꯡꯗꯦꯗꯅꯀꯣ ꯑꯗꯨꯃꯥꯏꯅ ꯂꯩꯌꯦ ꯄꯣꯠꯁꯦ ꯊꯕꯛ ꯀꯩꯀꯩ ꯍꯣꯠꯅꯔꯤꯒꯦ ꯍꯧꯖꯤꯛ ꯐꯤ ꯅꯨꯡ ꯁꯥꯔꯤꯕꯤ ꯅꯪ ꯐꯤ ꯁꯨ ꯁꯥꯗꯥꯏꯅꯦ ꯎꯝ
ꯂꯅꯥ ꯀ ꯀꯔꯤꯕꯥ
ꯌꯥꯝ ꯇꯞꯄꯦ ꯌꯥꯝ ꯇꯞꯄꯦ ꯇꯥꯗꯔꯦ
ꯇꯥꯔꯕꯣ
ꯑꯥ
ꯀꯣꯟꯗꯣ ꯑꯃꯈꯛꯇꯅꯦꯕ ꯍꯟꯗꯛꯇꯤ ꯏꯃꯥꯅ ꯃ ꯑꯣꯏꯅ ꯁꯥꯔꯒꯦꯌꯦ ꯑꯗꯨꯒꯤ ꯑꯩ ꯐꯤꯒ ꯁꯥꯗ꯭ꯔꯦ ꯂꯪꯆꯥꯛ ꯈꯔꯥ ꯈꯔꯥ ꯆꯥꯛꯄꯒꯨꯝꯕ ꯊꯖꯔ ꯑꯗꯨꯅꯨꯡꯉ ꯁꯥꯥꯗꯣ ꯑꯝꯇꯥ ꯊꯣꯛꯇ꯭ꯔꯦꯕ
ꯎꯝ
ꯑꯩꯅ ꯁꯥꯕ ꯂꯩꯒꯝ
ꯃꯈꯀꯨꯠꯇꯨꯁꯨ ꯁꯦꯟ ꯄꯥꯏꯖꯗꯗꯅ ꯁꯨꯃꯥꯏꯅ ꯇꯧꯖꯔ ꯑꯗꯨꯗ ꯑꯩꯁꯨ ꯉꯥꯅꯨ ꯀ ꯀꯩꯁꯨ ꯈꯔ ꯂꯣꯏꯕꯅꯤꯅ ꯁꯤꯁ ꯅ ꯑꯗꯨꯝ ꯉꯝꯅꯕ ꯇꯦꯛ ꯇꯦꯛ ꯍꯣꯠꯅꯔꯒꯦꯅ ꯑꯗꯨꯁꯨ ꯀꯔꯤꯝ ꯍꯥꯏ
ꯑꯣ ꯑ ꯁ ꯋꯥꯁ ꯂꯩꯦ ꯍꯥꯏꯣ ꯑꯗꯨ ꯂ
ꯌꯥꯔꯔꯣꯏ
ꯎꯝ ꯑꯩ ꯐꯣꯟ ꯄꯩꯁꯥꯁꯨ ꯂꯣꯏꯔꯦꯕꯀꯣ ꯐꯣꯟ ꯄꯩꯁꯥ ꯂꯣꯏꯕ꯭ꯔꯃꯤ ꯉꯔꯥꯡ ꯂꯣꯏꯈ꯭ꯔꯦ ꯑꯗꯒꯤ ꯑꯩ ꯍꯥꯞꯀꯦ ꯇꯧꯕꯁꯦ ꯄꯩꯁꯥꯁꯦ ꯐꯔꯛ ꯑꯃꯥ ꯏꯇꯥ ꯇꯥꯗꯅ ꯍꯞ ꯇꯥ ꯂꯩꯔꯦꯅꯦ ꯍꯥꯞꯆꯜꯂꯗꯤ ꯋꯥꯏ ꯁꯪꯒ꯭ꯗꯕꯅꯦ ꯎ ꯎ ꯎ
ꯍꯂꯛꯄ꯭ꯔꯅ
ꯑꯣ ꯆꯥꯎꯈꯠꯂꯦ ꯏꯌꯥꯔꯇꯦꯜ ꯑꯦꯌꯥꯔꯇꯦꯜꯁꯤ ꯌꯥꯝ ꯕꯦꯔꯥ ꯀꯥꯔꯦꯅ ꯍꯧꯖꯤꯛꯁꯦ
ꯁꯤ ꯈꯗꯄꯤ ꯌꯥꯇꯣ ꯑ꯭ꯔꯖꯤꯨ ꯈ ꯇꯧꯔꯤꯀꯣꯁꯦ
ꯇꯧꯋꯦ ꯅꯦꯠ ꯅꯨꯡꯉꯥꯏꯕ ꯅꯪ ꯑꯦꯌꯥꯔꯇꯦꯜꯗ ꯈꯔ ꯍꯦꯜꯂꯦꯕꯀꯣ ꯑꯩꯈꯣꯏ ꯏꯁꯥꯒꯤ ꯑꯣꯏꯅ ꯒꯁꯦ ꯌꯥꯝꯈ ꯅꯨꯡꯉꯥꯏꯕ ꯋꯥꯠꯂꯦ ꯑꯗꯣ ꯄꯩꯁꯥ ꯇꯥꯃꯟꯗꯣꯏꯅꯤꯁꯨ ꯅꯅꯦ ꯀꯌꯥ ꯇꯗ꯭ꯔꯦ ꯀꯔꯤ ꯍꯥꯏꯗꯣꯏꯅꯣ
ꯃꯣꯏꯁꯨ ꯂꯧꯔ ꯌꯥꯔꯅꯤꯅ ꯍꯦꯛ ꯈꯣꯡ ꯀꯠꯂꯒꯦꯅ ꯈꯜꯖꯕ ꯃꯥꯁꯦ
ꯍꯣꯏꯗꯤ ꯍ ꯆꯅꯨꯗꯤ ꯇꯧꯔꯤꯁꯦ ꯁꯨꯝ ꯇꯥꯡꯈꯠꯂꯛ ꯁꯨꯝ ꯇꯥꯡꯈꯠꯂꯛ ꯁꯨꯝ ꯇꯥꯡꯀꯠꯂꯛ ꯀꯝꯄ꯭ꯂꯟ ꯇꯕꯨꯁꯨ ꯐ ꯑꯗꯨ ꯇꯋꯥꯔ ꯌꯣꯡꯉꯤ ꯀꯥꯡꯕꯨꯁꯤꯅ ꯊꯥꯎꯁꯤꯅ ꯃꯩ ꯃꯨꯂ ꯍꯥꯟꯅ ꯇꯋꯔ ꯆꯂꯥꯏꯅꯕꯅ ꯄꯤꯔꯛꯑꯅꯤ ꯑꯗꯨꯒ ꯃꯣꯏꯅ ꯂꯅꯥꯥꯏ ꯑꯁꯤꯟꯅ ꯂꯩꯊꯣꯛꯑꯅꯤ ꯃꯣꯏ ꯃꯨꯜꯂꯀꯥꯟꯗ ꯅꯦꯠ ꯌꯥꯔꯛꯑꯔꯣꯏ ꯁꯤꯒꯤ ꯄꯣꯠꯁꯦ ꯌꯥꯝ ꯊꯣꯏꯅ ꯊꯣꯛꯑꯦꯕꯀꯣ ꯑꯗꯨꯣꯏꯗꯅ ꯑꯁꯝꯕꯁꯤꯗꯤ ꯀ꯭ꯂꯞ ꯁꯤꯅ ꯃꯣꯏꯒꯤ ꯍꯥꯏꯅ ꯇꯔ ꯀꯔꯤ ꯍꯥꯏꯅꯤ